ꯑ ꯀꯥꯏ ꯍꯣꯏ
ꯎꯝ ꯄꯨꯡ ꯇꯥꯔꯖꯥꯠꯅꯤꯅꯦꯀꯣ
ꯍꯣꯏ ꯁꯃꯥꯏꯅ ꯍꯥꯏꯔꯒꯗꯤ
ꯍꯥ
ꯑꯗꯨꯃꯥꯏ ꯍꯥꯏꯔꯅꯣ
ꯑ ꯐꯔꯦ ꯐꯔꯦ ꯐꯔꯦ ꯍꯥꯏꯔꯗ꯭ꯔꯦ ꯁꯨꯝ ꯂꯩꯌꯦ ꯀꯔꯤꯝ ꯇꯧꯗꯦ ꯁꯨꯝ ꯂꯩꯕꯅꯦ
ꯌꯥꯝ ꯅꯨꯡꯉꯥꯏꯀꯣ
ꯆꯥꯛ ꯌꯦꯟꯁꯥꯡ ꯍꯣꯠꯅꯕ ꯂꯣꯏꯔꯒ ꯁꯨꯝꯅꯩꯌꯦ ꯁꯥꯕꯟꯕꯨ ꯍꯔꯦ ꯀꯩꯁꯅ ꯆꯦ
ꯑꯣ ꯍꯦ ꯍꯦ
ꯎꯝ ꯍꯋꯦ ꯍꯥꯏꯇꯥꯔꯦ ꯍꯟꯗ ꯂꯩꯕꯅꯤꯅꯀ
ꯍꯣꯏ
ꯃꯊꯟꯗ ꯂꯩꯕꯅꯤꯅ ꯑꯐꯪ ꯑꯐꯪꯕ ꯆꯥꯔꯦ
ꯍꯟꯗꯛꯀꯗꯤ ꯀꯔꯤ ꯀꯔꯤ ꯇꯧꯔꯒ ꯂꯩꯕ꯭ꯔꯣ
ꯍꯟꯗꯛꯁꯦ ꯁ꯭ꯀꯨꯜ ꯀꯩꯅꯣ ꯇꯧꯔꯒ ꯑꯃ ꯁꯝꯃꯔ ꯕ꯭ꯔꯦꯛ ꯊꯥꯔꯒ ꯑꯃꯨꯛ ꯍꯧꯔꯛꯄꯗ ꯉꯥꯏꯔꯤꯑ
ꯑꯣ ꯅꯪ ꯑꯣꯖꯥ ꯎꯨ ꯀꯥꯕ꯭ꯔꯣ ꯑꯣꯖꯥ ꯑꯣꯏꯕ꯭ꯔꯣ
ꯑꯣꯖꯥ ꯃꯆꯥ ꯑꯃ ꯑꯗꯨꯝ ꯌꯥꯎꯕ
ꯑꯣꯖꯥ ꯃꯆꯥ ꯍꯥꯏꯗ꯭ꯔꯁꯨ ꯑꯣꯖꯥ ꯑꯗꯨꯝ ꯍꯥꯏꯔꯣꯅꯦ ꯌꯥꯔꯅꯤ
ꯑꯁ ꯑꯆꯧꯕ ꯅꯠꯇꯕꯅꯤꯅ ꯏꯀꯥꯏꯕ ꯑꯃ ꯌꯥꯎꯕꯀꯣ ꯃꯤꯒꯨꯝꯅ ꯑꯆꯧꯕ ꯊꯕꯛ ꯁꯨꯗꯦ ꯑꯗꯨꯅ
ꯐꯌꯦ ꯐꯌꯦ
ꯑꯗꯨ ꯏꯀꯥꯏꯕꯠꯇꯣ
ꯑꯣꯖꯥ ꯃꯆꯥ ꯑꯣꯏꯔ ꯀꯩꯅꯩꯅ
ꯏ ꯑꯗꯨ ꯍꯣꯏ ꯍꯥꯏꯕꯕꯨꯗꯤ ꯑꯗꯨꯝ ꯄꯪꯈꯥꯏ ꯍꯥꯏꯕ ꯌꯥꯏ ꯄꯪꯀꯧ ꯀꯧꯕ ꯌꯥꯏ ꯑꯗꯨ ꯑꯣꯏꯔꯒꯁꯨ ꯃꯤꯅ ꯑꯗꯨꯅꯦ ꯑꯗꯥꯅꯦ ꯍꯥꯏꯔꯒ ꯑꯩꯉꯣꯟꯗꯅ ꯀꯔꯤꯁꯨ ꯌꯥꯎꯔꯝꯗꯕꯤꯗ ꯁꯨꯝ ꯂꯩꯕꯁꯤꯗꯤ ꯏꯀꯥꯏꯗꯕꯅꯤ
ꯎꯝꯥꯏꯔꯦꯀꯨ
ꯍꯥꯥ
ꯅꯪ ꯁ꯭ꯀꯨꯜꯗꯣ ꯁꯥꯇ꯭ꯔꯗꯣ
ꯑ
ꯑꯉꯥꯡ ꯑꯉꯥꯡꯗꯣ ꯑꯉꯥꯡꯗꯣ ꯃꯤꯗꯣ ꯀꯌꯥꯃꯨꯛ ꯂꯩꯕ꯭ꯔꯕ
ꯑꯉꯥꯡꯁꯤꯡꯗꯤ ꯏꯁꯇꯨꯗꯦꯟꯁꯤꯡꯗꯤ ꯁꯚꯦꯟ ꯍꯟꯗ꯭ꯔꯦꯠꯃꯨꯛꯇꯤ ꯂꯩꯌꯦ
ꯑꯁ ꯌꯥꯝꯃꯦꯍꯦ
ꯁꯚꯦꯟ ꯍꯟꯗ꯭ꯔꯦꯠ ꯃꯨꯄꯤꯤ ꯆꯥꯡꯗꯤ ꯂꯩ ꯀꯩꯅꯣ ꯅꯦꯇꯥ ꯖꯦꯟꯕꯤ ꯅꯦꯇꯥ
ꯎꯝ
ꯕꯗꯤꯌꯥ ꯑꯅꯤꯗ
ꯎꯝ ꯅꯪꯗꯤ ꯀꯔꯤ ꯁꯕꯖꯦꯛꯇ ꯂꯧꯔꯤꯕ
ꯐꯤꯖꯤꯛꯁ ꯀ ꯀꯦꯃꯦꯁꯇ꯭ꯔꯤ ꯄꯥꯏꯌꯦ
ꯑꯣ
ꯐꯖꯤꯛꯁ ꯀꯦꯃꯦꯁꯇ꯭ꯔꯤ
ꯎꯝ ꯑ
ꯍꯩꯇꯦ ꯍꯩꯇ ꯍꯩꯇꯅ ꯁꯨꯝ ꯂꯩꯕꯅꯦ ꯍꯩꯕꯒꯤ ꯇꯧꯕ ꯅꯠꯇꯦ ꯁꯨꯝ
ꯑꯣ ꯎ
ꯀꯩ ꯀꯩ ꯁꯨꯔꯤꯒꯦ ꯍꯧꯖꯤꯛꯄꯣ
ꯍꯧꯖꯤꯛꯇꯤ ꯀꯩꯁꯨꯝ ꯁꯨꯗꯦꯗ ꯑꯗꯨꯝ ꯐꯝꯃꯒ ꯂꯩꯌꯦꯦ
ꯑꯣ
ꯅꯪꯗꯤ ꯀꯩꯅꯣ ꯀꯔꯤ ꯀꯔꯤ ꯑꯗꯨꯝ ꯇꯧꯔꯒ ꯂꯩꯕ꯭ꯔꯥ ꯑꯗꯨꯝꯅ ꯌꯨꯝꯗ ꯑꯗꯨꯝ ꯁ꯭ꯀꯨꯜ ꯆꯠꯇ꯭ꯔꯗꯤ ꯑꯗꯨꯝ ꯌꯨꯝꯗ ꯑꯗꯨꯝ ꯂꯩꯕ꯭ꯔꯣ
ꯎꯝ ꯌꯨꯝꯗ ꯑꯗꯨꯝ ꯂꯩꯌꯦꯠꯇ ꯆꯠꯇ ꯃꯇꯝꯗꯗꯤ
ꯑꯗꯣ
ꯁ꯭ꯀꯨꯜ
ꯍꯥꯏꯔꯣ ꯍꯥꯏꯔꯣ ꯅꯪ ꯍꯥꯟꯅ ꯍꯥꯏꯔꯣ
ꯍꯥꯏ ꯍꯥꯏ ꯏꯔꯣ ꯑꯩꯁꯨ ꯀꯥꯎꯊꯣꯛꯈ꯭ꯔꯦ
ꯅꯣꯏꯔꯣꯝꯗ ꯏꯁꯤꯡꯗꯤ ꯐꯗ꯭ꯔꯣ
ꯏꯁꯤꯡ ꯅꯨꯡꯉꯥꯏꯌꯦ ꯏꯁꯤꯡꯕꯨꯗꯤ ꯏꯁꯤꯡ ꯆꯥꯎꯕ ꯀꯩꯀꯩ ꯇꯧꯕꯗꯤ ꯊꯣꯏꯗꯣꯛꯅꯗꯦ ꯗꯤ ꯂꯩꯇꯦ ꯑꯗꯨꯕꯨ ꯏꯁꯤꯡ ꯅꯨꯡꯉꯥꯏꯌꯦ
ꯅꯨꯡꯉꯔ ꯏꯁꯤꯡ ꯅꯨꯡꯉꯥꯏꯔꯗꯤ ꯂꯣꯏꯅ ꯅꯨꯡꯉꯥꯏꯔꯦꯕ ꯍꯣꯏ ꯅꯨꯡꯉꯥꯏꯔꯦꯗꯤ ꯅꯨꯡꯉꯥꯏꯦ ꯑꯩꯈꯣꯏ ꯃꯤꯑꯣꯏꯕꯗꯤ ꯏꯁꯤꯡ ꯂꯣꯏꯅ ꯏꯁꯤꯡꯒꯤ ꯃꯈꯥꯗ ꯄꯣꯜꯂꯦꯕ
ꯑꯣ
ꯑꯣ
ꯏꯁꯤꯡꯗꯤ ꯂꯧꯒꯤ ꯑꯣꯏꯒꯦꯔꯥ ꯀꯔꯤꯒꯤ ꯑꯣꯏꯒꯦꯒ ꯏꯁꯤꯡꯒꯤꯗꯤ ꯑꯗꯨꯝ ꯅꯨꯡꯉꯥꯏꯗ ꯑꯩꯈꯣꯏꯗꯗꯤ
ꯆꯥꯛ ꯊꯣꯡꯕ ꯏꯔꯨ ꯁꯕ ꯐꯩꯁꯨꯨꯕ ꯏꯁꯤꯡꯅ ꯂꯣꯏꯅ ꯁꯤꯖꯤꯟꯅꯩꯗꯅ
ꯑꯗꯨꯅꯦ ꯑꯗꯨꯅꯦ ꯆꯥꯛ ꯊꯣꯡꯒꯅꯤ ꯏꯟꯁꯥꯡ ꯆꯥꯛ ꯌꯦꯟꯁꯥꯡ ꯊꯣꯡꯕ ꯐꯤꯁꯨ ꯐꯤꯖꯥꯝ ꯇꯧꯕ ꯀꯩꯀꯩ ꯇꯧꯕ ꯑꯆꯥ ꯑꯊꯛꯀꯤ ꯏꯁꯤꯡ ꯂꯣꯏ ꯆꯪꯉꯤꯗꯅ
ꯎꯝ
ꯗꯨꯕꯣꯛ
ꯑ ꯏꯁꯤꯡꯁꯤꯁꯨ ꯑꯃꯨꯛꯀ ꯑꯣꯚꯔ ꯑꯣꯏꯔꯛꯑꯒꯗꯤ ꯃꯤꯉꯣꯟꯗ ꯑꯃꯨꯛꯀ ꯑꯁꯣꯛꯄꯁꯨ ꯌꯥꯎꯔꯛꯄꯅꯤꯅꯦꯍꯦ
ꯎꯝ
ꯁꯤꯡ ꯐ꯭ꯂꯠ ꯂꯥꯛꯑꯒꯗꯤꯀꯣ
ꯎꯝ
ꯅꯨꯡꯉꯥꯏꯇꯕ ꯃꯤ ꯃꯤꯒꯤ ꯀꯔꯤ ꯍꯥꯏꯒꯅꯤ ꯗꯤꯖꯥꯁ ꯇ꯭ꯋꯤꯁꯟ ꯍꯥꯏꯕꯁꯤꯁꯨ ꯑꯃꯨꯛ ꯂꯩꯕꯅꯦꯗ ꯂꯩꯕꯕꯨꯗꯤ
ꯎꯝ ꯍꯣꯏ ꯑꯗꯨꯃꯥꯏꯅ ꯇꯧꯋꯦ
ꯎꯝ
ꯅꯪꯗꯤ ꯆꯍꯤ ꯀꯌꯥꯔꯣ ꯁꯨꯗꯒꯦ
ꯑꯩꯁꯦ ꯆꯍꯤ ꯌꯥꯝꯈ꯭ꯔꯦ ꯆꯍꯤꯕꯨꯗꯤ
ꯀꯌꯥꯁꯨꯨꯔꯦ ꯑꯣ ꯄꯤ ꯊ ꯑꯕꯣ
ꯅꯨꯄꯤꯗꯤꯈꯤꯠ
ꯍꯥꯥ
ꯅꯨꯄꯤꯗꯤ ꯊꯤꯗ꯭ꯔꯤꯌꯦ
ꯊꯤꯗꯣꯑꯣ ꯀꯩꯅꯣ ꯊꯦꯡꯉꯦ ꯀꯩꯅꯣ
ꯎꯝ ꯊꯤꯔꯒꯦ ꯌꯥꯕ ꯂꯩꯔꯒꯗꯤ
ꯆꯍꯤ ꯐꯣꯔꯇꯤ ꯁꯨꯔꯗꯤ ꯅꯨꯡꯇꯤ ꯊꯤꯕ ꯌꯥꯔꯦ ꯀꯩꯅꯣ
ꯎꯝ
ꯊꯤꯔꯣ ꯊꯔꯣ ꯍꯅꯗ ꯍꯅ ꯐꯗ ꯍꯣꯏ ꯊꯥꯅꯕꯒꯤ ꯌꯨꯝꯗꯣ ꯇꯥꯄ꯭ꯔꯥ ꯑꯗꯨꯗꯤ ꯦꯅꯦ
ꯑꯥ
ꯅꯣꯡ ꯆꯨꯕ꯭ꯔꯥ ꯆꯨꯗꯦ ꯅꯣꯏ ꯎꯝ ꯅꯣꯡ ꯆꯨꯕ꯭ꯔꯥ ꯆꯨꯕ꯭ꯔꯥ ꯍꯧꯖꯤꯛ
ꯍꯧꯖꯤꯛꯇꯤ ꯆꯨꯗꯤꯦ ꯑꯗꯨꯝ ꯃꯥꯡꯉꯒ
ꯎꯝ ꯑꯣ ꯑꯣ ꯅꯣꯡꯃꯪꯕꯁꯤꯁꯨ ꯍꯣꯏ ꯅꯨꯡꯉꯥꯏꯗꯤꯦ ꯅꯨꯡꯉꯥꯏꯇꯕꯅꯤ
ꯑꯃꯔꯣꯝꯗ ꯑꯗꯨꯅꯦ ꯅꯨꯡꯉꯥꯏꯔꯤꯗ ꯅꯣꯡꯃꯥꯡꯕꯁꯤꯅ ꯁꯥꯥꯕꯅꯤꯅꯀꯣ
ꯁꯥꯗꯕꯒꯤ ꯅꯨꯡꯉꯥꯏꯌꯦ ꯑꯗꯨꯅ ꯍꯣꯏ ꯑꯗꯨꯕꯨ ꯅꯨꯡꯊꯤꯤꯟ ꯅꯣꯡ ꯆꯨꯕꯁꯤꯗꯤ ꯊꯕꯛ ꯆ ꯆꯠꯄꯗ ꯈꯔ ꯕꯦꯔꯥꯗꯤ ꯊꯣꯛꯑꯦꯕꯀꯣ ꯅꯨꯡꯉꯥꯏꯇꯦꯕ
ꯍꯣꯏ ꯇꯧ ꯍꯣꯏ
ꯅꯨꯡꯗꯥꯡ ꯅꯨꯡꯗꯥꯡꯗꯤ ꯆꯨꯒꯤ ꯆꯨꯁꯅꯨꯗ ꯅꯣꯡꯗꯦ ꯍꯥꯏꯗꯤ ꯅꯨꯡꯗꯥꯡ ꯆꯨꯕꯗꯤ ꯀꯔꯤꯁꯨ ꯀꯥꯏꯗꯦ ꯅꯨꯡꯗꯥꯡꯗꯤ ꯆꯨꯒꯦ ꯆꯨꯖꯁꯅꯣ ꯍꯥꯏꯕꯅꯤ
ꯎꯝ ꯅꯨꯡꯗꯥꯡꯗꯗꯤ ꯆꯨꯔꯗꯤ ꯇꯨꯝꯕ ꯅꯨꯡꯉꯥꯏꯒꯅꯤ
ꯍꯣꯏꯅꯦ
ꯑꯗꯨꯕꯨ ꯌꯥꯎꯍꯧꯔꯛꯄꯗꯗꯤ ꯐꯅꯦꯍꯦ
ꯍꯣꯏ ꯍꯣꯏ
ꯌꯥꯍꯧꯔꯛꯄꯗꯗꯤ ꯑꯩꯈꯣꯏꯒꯤ ꯁꯨꯃꯥꯡꯒꯨꯝꯕꯗ ꯂꯣꯏꯅ ꯅꯣꯡꯅ ꯆꯣꯠ ꯄꯤꯕꯅꯤꯅꯀꯣ ꯂꯩꯕ ꯅꯨꯡꯉꯥꯏꯇꯦꯕ
ꯅꯣꯡ ꯆꯣꯠꯄꯅꯤꯅ ꯍꯣꯏ ꯅꯨꯡꯉꯥꯏꯇꯦ
ꯎꯝ
ꯍꯥ ꯃꯤ ꯑꯣꯏꯕ ꯃꯤ ꯑꯣꯏꯕ ꯑꯩꯈꯣꯏ ꯀꯔꯤ ꯍꯥꯏꯒꯅꯤ ꯏꯁꯣꯔꯅ ꯑꯩꯈꯣꯏ ꯁꯦꯝꯅꯄꯁꯦ ꯄ꯭ꯔꯤꯊꯤꯕꯤ ꯁꯨꯝ ꯐꯖꯕ ꯗ ꯁꯦꯝꯂꯛꯑꯦ ꯑꯗꯨꯕꯨ ꯀꯔꯤ ꯍꯥꯏꯒꯗ꯭ꯔꯥ ꯑꯩꯈꯣꯏꯒꯤ ꯅꯣꯡꯁꯤꯁꯨ ꯑꯃꯨꯛ ꯆꯨꯗ꯭ꯔꯗꯤ ꯑꯃꯨꯛ ꯌꯥꯗ ꯑꯗꯨꯒ ꯑꯃꯨꯛ ꯆꯨꯔꯁꯨ ꯃꯤꯉꯣꯟꯗ ꯑꯃꯨꯛ ꯌꯥꯝ ꯀꯩꯅꯣ ꯑꯌꯦꯠꯄ ꯑꯃꯗꯤ ꯑꯗꯨꯝ ꯑꯣꯏꯕ ꯈꯪꯗꯦꯅꯦ ꯏꯁꯣꯔꯁꯤꯁꯨ ꯅꯣꯡ ꯆꯨꯗ꯭ꯔꯒꯁꯨ ꯑꯗꯨꯝ ꯏꯁꯤꯡꯁꯦ ꯂꯩ ꯊꯅꯤꯡꯉꯥꯏꯁꯤ ꯀꯃꯥꯏꯅ ꯇꯧꯕ ꯌꯥꯗꯕ ꯖꯥꯠꯂ
ꯑꯗꯨꯗꯤꯀꯣ ꯅꯪ ꯈꯜꯂꯗꯤꯀꯣ ꯂꯣꯛ ꯂꯩꯔ
ꯀꯔꯤ ꯍꯥꯏ ꯍꯥꯏꯕ
ꯂꯣꯛ ꯃꯅꯥꯛꯇꯅꯦ ꯌꯨꯝ ꯁꯥꯔꯒ ꯂꯩꯔꯣꯕ ꯑꯗꯨ ꯑꯣꯏꯔꯗꯤ ꯑꯗꯨ ꯑꯣꯏꯔꯗꯤ ꯏꯁꯤꯡꯗꯣ ꯌꯥꯝꯔꯗꯤ
ꯍꯣꯏꯅꯦ ꯑꯣ ꯑꯗꯨ ꯑꯣꯏꯔꯒꯁꯨ ꯂꯩꯗꯅ ꯅꯣꯡ ꯆꯨꯔꯛꯑꯒꯗꯤ ꯂꯣꯛꯇꯨ ꯆꯥꯎꯔꯛꯀꯅꯦꯕ ꯅꯣꯔꯃꯦꯜꯂꯤ ꯁꯨꯝ ꯀ꯭ꯂꯤꯌꯥꯔ ꯈ꯭ꯔꯤꯁꯇꯜ ꯑꯣꯏꯅꯗꯤ ꯁꯤꯡꯗꯣ ꯑꯗꯨꯝ ꯂꯩꯔꯣꯏꯕ ꯅꯣꯡ ꯆꯨꯗ ꯑꯩꯅ ꯍꯥꯏꯕꯁꯤꯅ ꯅꯣꯡ ꯆꯨꯗꯕꯤꯗ ꯏꯁꯤꯡꯁꯦ ꯁꯨꯝ ꯁ ꯀꯨꯂꯦꯠ ꯑꯣꯏꯔ ꯂꯩꯕ ꯅꯣꯡꯁꯦ ꯀꯔꯤꯁꯨ ꯀꯩꯅꯣ ꯇꯧꯗꯕ ꯍꯩ ꯔꯥꯁꯤꯁꯨ ꯑꯗꯨꯝ ꯄꯪꯊꯥ ꯊꯥꯕ ꯌꯥꯕ ꯑꯗꯨꯝ ꯑꯣꯏꯕ ꯌꯥꯗꯕ꯭ꯔꯥ ꯁꯤꯅꯤ
ꯑꯗꯨꯗꯤ ꯑꯩꯗꯤ ꯈꯪꯗ꯭ꯔꯦ ꯏꯁꯣꯔꯗ ꯍꯪꯒꯗꯕꯅꯦ ꯑꯗꯨꯗꯤ
ꯍꯣꯏ ꯍꯪ ꯁꯦꯀꯣꯁꯣꯔꯇ ꯍꯪ ꯁꯦꯀꯣ ꯏꯁꯣꯔ ꯃꯊꯪꯗ ꯑꯃꯨꯛ ꯄꯔꯤ ꯇꯤꯚꯤ ꯁꯦꯝꯂꯒꯗꯤ ꯅꯣꯡꯁꯦ ꯆꯨꯍꯟꯒꯅꯨ ꯑꯩꯅ ꯍꯥꯏꯔꯁꯦ ꯏꯕꯥꯅꯤ
ꯍꯣꯏ
ꯅꯪꯁꯨ ꯌꯥꯎꯕ ꯇꯥꯕ ꯏꯊꯟꯇ ꯍꯥꯏꯅꯤꯡꯉꯥꯏꯗꯤ ꯀꯤꯌꯦꯦꯍꯦ
ꯀꯤꯒꯅꯨ ꯀꯤꯒꯅꯨ ꯑꯩ ꯌꯥꯎꯕꯤꯒꯦꯍꯦ ꯍꯥꯏꯅꯤꯡꯉꯥꯏ
ꯍꯣꯏ ꯍꯣꯏ ꯅꯪ ꯅꯪꯁꯤ ꯌꯥꯎꯒꯗꯕꯅꯦ
ꯎꯝ ꯅꯪ ꯆꯍꯤ ꯀꯌꯥ ꯁꯨꯔꯦ ꯍꯥꯏꯕ ꯍꯧꯖꯤꯛ ꯍꯥꯏꯕꯗꯣ
ꯐꯣꯔꯇꯤ
ꯅꯨꯄꯤ ꯊꯤꯔꯣꯍꯦ ꯐꯣꯔꯇꯤꯤꯁꯦ ꯅꯨꯄꯤ ꯊꯤꯕ ꯌꯥꯕ ꯃꯇꯝ ꯑꯣꯔꯦ
ꯎꯝ ꯌꯧꯔꯦ ꯌꯧꯔꯦ ꯊꯤꯔꯒꯦ
ꯅꯗꯤ ꯂꯩꯔꯕꯣ
ꯊꯤꯕ ꯍꯥꯏꯕꯕꯁꯤꯦ ꯂꯩꯔꯒꯗꯤ ꯊꯤꯒꯗ꯭ꯔꯣ ꯂꯩꯇꯕꯒꯤ ꯊꯤꯕ ꯍꯥꯏꯕꯅꯦ
ꯍꯣꯏ ꯍꯣꯏ ꯍꯥꯏꯗ
ꯂꯩ ꯂꯩꯅꯤꯡꯉꯥꯏ ꯊꯤꯔꯒꯦ ꯍꯥꯏꯕꯗꯤ ꯃꯤꯟꯁ ꯁꯔꯆ ꯇꯧꯕ ꯍꯥꯏꯕꯁꯤꯗꯤ ꯊꯤꯕ ꯍꯥꯏꯕꯁꯤꯗꯤ ꯂꯩꯇꯕ ꯂꯩꯔꯒꯗꯤ ꯊꯤꯔꯨꯔꯣꯏꯕ ꯑꯗꯣ
ꯅꯨꯄꯥ ꯑꯩꯈꯣꯏꯗꯤ ꯃꯆꯤꯟ ꯌꯥꯝ ꯐꯕꯅꯦ ꯑꯗꯨꯒꯤꯅꯤ ꯑꯩꯅ ꯑꯩꯅ ꯍꯥꯏꯔꯤꯗ ꯈꯥꯖꯗ꯭ꯔꯤꯗꯣ
ꯑꯦ ꯑꯗꯨꯗ ꯏ ꯋꯥ ꯅꯠꯇꯦ ꯑꯗꯨꯗꯤ ꯅꯪ ꯅꯪ ꯀꯩꯅꯣ ꯇꯧꯔꯒꯗꯤ ꯈꯪꯅꯤꯡꯉꯒꯗꯤ ꯗꯤ ꯅꯨꯡꯗꯥꯡ ꯅꯨꯡꯗꯥꯡ ꯅꯨꯡꯗꯥꯡꯗꯁꯨ ꯑꯗꯨꯝ ꯀꯣꯜ ꯇꯧꯔꯛꯑꯣ ꯈꯪꯉꯦ
ꯏꯁ
ꯅꯣꯔꯃꯦꯜ ꯀꯣꯜꯗ ꯑꯣꯏꯒꯦꯔꯥ ꯀꯔꯤꯗ ꯑꯣꯏꯒꯦꯔꯥ ꯑꯗꯨꯝ ꯇꯧꯔꯛꯑꯣ ꯀꯥꯏꯗꯦ
ꯅꯣꯏ ꯁꯝꯃꯔ ꯚꯦꯀꯦꯁꯟꯗꯤ ꯀꯌꯥꯃꯨꯛ ꯀꯨꯏꯅ ꯄꯤꯕ꯭ꯔꯣ
ꯑꯩꯈꯣꯏꯁꯦ ꯐꯣꯔꯇꯤꯟ ꯗꯦꯖꯃꯨꯛꯇꯤ ꯄꯤꯌꯦ
ꯑꯗꯨ ꯑꯗꯨ ꯈ
ꯀꯨꯏꯗꯦ ꯎꯝ
ꯌꯥꯝꯗꯤꯅꯦ ꯈꯔ ꯌꯥꯝꯅ ꯄꯤꯌꯨ ꯍꯥꯏ ꯌꯥꯔꯦ ꯎꯝ ꯑꯩꯈꯣꯏꯗꯤ ꯊꯥ ꯑꯃꯔꯣꯝ ꯄꯤꯟꯅꯩꯌꯦ
ꯑꯣ ꯑꯣ ꯅꯪ ꯅꯪꯁꯨ ꯌꯥꯎꯕ꯭ꯔꯥ ꯁ꯭ꯀꯨꯜꯗ ꯌꯥꯎꯕ꯭ꯔꯥ
ꯌꯥꯎꯗꯦ ꯍꯣꯏ ꯑꯗꯨꯝ ꯄꯤꯅꯕꯗꯣ ꯈꯪꯉꯦꯕ ꯑ ꯔꯣ ꯇ꯭ꯋꯦꯟꯇꯤꯒꯨꯝꯕ ꯅꯨꯃꯤꯠ ꯀꯨꯟꯅꯤꯒꯨꯝꯕ ꯑꯗꯨꯃꯥꯏꯅ ꯄꯤꯌꯦ
ꯑꯣ ꯎꯝ
ꯀꯏꯗꯗꯤ ꯀ ꯀꯩꯅꯣ ꯇꯧꯕꯅꯤꯗꯀꯣ ꯁꯨꯇꯤꯗꯣ ꯌꯥꯝ ꯀꯨꯏꯅ ꯄꯤꯗ꯭ꯔꯗꯤ ꯎꯝ ꯂꯩꯕꯗꯣ ꯀꯨꯏꯗ꯭ꯔꯤꯉꯩꯗ